ꯑ
ꯇꯥꯏꯀꯣ ꯑꯣ ꯀꯔꯤ ꯇꯧꯔꯤꯕ꯭ꯔꯣ
ꯀ ꯍꯌꯦꯡꯒꯤ ꯈꯔ ꯈꯔ ꯌꯦꯡꯕꯤ
ꯑꯣ ꯍꯌꯦꯡ ꯑꯃꯨꯛ ꯊꯣꯛꯄ꯭ꯔꯥ
ꯀꯩ
ꯑꯣ ꯆꯥꯛꯆꯥ ꯇꯧꯈ꯭ꯔꯦ ꯑꯩꯗꯤ ꯀꯣꯟ ꯐꯦꯡ꯭ꯔꯤꯌꯦꯦ
ꯎꯝ ꯀꯩ ꯏꯟꯁꯥꯡ ꯆꯒꯦ
ꯁꯤꯗꯤ ꯎꯇꯤ ꯆꯥꯏ
ꯎꯝ ꯃꯅꯩꯅꯦ
ꯅꯪꯁꯣꯇ ꯊꯥꯎꯝ꯭ꯔꯣ ꯅꯉ ꯍꯥꯎ ꯑꯩꯈꯣꯏꯗꯤ ꯍꯥꯎꯗꯦꯗ
ꯀꯅꯥ ꯊꯣꯡꯕꯣ
ꯏꯆꯦꯅ ꯊꯣꯡꯕ ꯏꯆꯦꯅ ꯊꯣꯡꯂꯝꯃꯒ ꯑ ꯋꯥꯏ ꯈꯔꯝꯕ ꯆꯠꯈ꯭ꯔꯕ ꯃꯥꯗꯣ ꯑꯣ ꯊꯨ ꯊꯨꯅ ꯊꯣꯡꯕꯒꯤꯔꯥ ꯈꯪꯗꯦ ꯍꯥꯎꯇꯦ
ꯊꯕꯛ ꯂꯩꯕ꯭ꯔꯣ ꯉꯁꯤꯅꯦ
ꯍꯣꯏ ꯍꯧꯖꯤꯛ ꯄꯨꯡ ꯕꯔꯣ ꯇꯥꯔꯗꯤ ꯑꯃꯨꯛ ꯀꯩꯅꯣ ꯂꯥꯏꯕ꯭ꯔꯦꯔꯤ ꯆꯠꯄꯅꯤ ꯍꯥꯏ
ꯑꯥ ꯂꯥꯏꯕ꯭ꯔꯦꯔꯤꯗꯣ ꯑꯩ ꯍꯪꯒꯦ ꯇꯧꯕꯅꯦ ꯑꯃꯨꯛ ꯀꯧꯍꯧ ꯂꯥꯏꯕ꯭ꯔꯦꯔꯤꯗꯣ ꯅꯪ ꯗꯤ ꯂꯥꯂꯡꯒꯤꯗꯔꯥ ꯑ ꯎꯝ ꯅꯨꯡꯇꯤ ꯑꯗꯨꯝ ꯆꯄ꯭ꯔ
ꯁꯦꯠ ꯂꯩꯇꯕꯀꯣ ꯂ ꯀꯔ ꯂꯩꯕꯗꯣ ꯑꯃꯒ ꯆꯥꯝꯃꯔꯤꯅꯦꯕ ꯗꯣ ꯂꯩꯇꯕꯗꯨꯅ ꯑꯃꯒ ꯆ ꯑꯅꯤꯔꯥ ꯑꯃꯔꯥ ꯑꯣꯏꯕꯅꯦ
ꯎ ꯑꯁ ꯅꯣꯏꯔꯣꯝꯗꯗꯤ ꯑꯩꯒꯤꯗꯤ ꯑꯃꯨꯛ ꯂꯥꯞꯄꯦꯅꯦ
ꯂꯩꯔꯤꯗꯨꯗꯤ ꯌꯥꯝꯅ
ꯑꯩ ꯌꯦꯡꯕꯤꯗꯕ ꯑꯗꯨꯒꯤ
ꯌꯦꯡꯉꯣ ꯀꯔꯤꯅꯣꯗ ꯒꯨꯒꯜꯗ ꯌꯦꯡꯉꯣ ꯑꯗꯨꯝ ꯊꯣꯛꯄꯅꯦ ꯅꯤꯔꯃꯤ ꯍꯥꯏꯅꯀꯣ ꯑꯗꯨꯝ ꯊꯣꯛꯄꯅꯦ ꯑꯗꯨꯒ ꯊꯥꯡꯃꯩꯕꯟ ꯊꯥꯡꯃꯩꯕꯟ ꯑꯣꯏꯔꯗꯤ ꯂꯥꯞꯀꯦꯔꯥ ꯌꯥꯝꯅ
ꯌꯥꯎꯗ ꯊ ꯃꯥꯏꯕꯗꯤꯦ
ꯑ ꯔꯣ ꯎ ꯀꯩꯅꯣ ꯆꯤꯡ ꯂꯩꯕꯗꯣ
ꯎꯝ
ꯑꯗꯨꯣ ꯑꯗꯨꯒꯤ ꯍꯦꯛ ꯃꯅꯥꯛꯇ ꯑ ꯂꯩꯀꯥꯏ ꯑꯃ ꯂꯩꯀꯣ
ꯑꯗꯨꯗ ꯑꯩ ꯑꯩ ꯐꯥꯔꯁ ꯆꯠꯀꯦ ꯇꯧꯔꯝꯕꯅꯦ ꯑꯗꯨ ꯃꯐꯝꯗꯨ ꯌꯥꯝ ꯅꯨꯡꯉꯥꯏꯕꯅꯦ
ꯑ ꯑꯃ ꯑꯃꯗꯤ ꯎꯕ ꯐꯖꯩꯌꯦ ꯃꯐꯝꯗꯣ ꯃꯃꯤꯡꯗꯣ ꯀꯥꯎꯗ꯭ꯔꯦ ꯑꯗꯨ ꯑꯣꯏꯔꯁꯨ ꯌꯥꯝ ꯂꯥꯛꯄꯗ
ꯎꯝ ꯑꯣ ꯅꯛꯄ ꯃꯐꯝꯗ ꯆꯠꯄꯅ ꯐꯩꯌꯦ ꯆꯠꯄꯗ ꯑꯃꯨꯛ ꯃꯇꯝ ꯃꯥꯡꯉꯦꯕ
ꯑ
ꯑꯗꯨꯕꯨꯗꯤ ꯌꯨꯝꯗ ꯄꯥꯕꯅ ꯐꯔꯦ
ꯊꯖꯋꯦꯗꯤ ꯌꯥꯗ
ꯎꯝ ꯅꯪꯁꯨ ꯀꯔꯤ ꯀꯔꯤ ꯊꯥꯒꯦ ꯇꯧꯔꯤꯕ꯭ꯔꯣ
ꯔꯤ ꯑꯦ ꯇꯥꯖꯦ ꯍꯧꯁꯦ ꯑꯦꯛꯖꯝꯒꯤ ꯍꯥꯎ ꯀꯣ ꯐꯁꯤ
ꯇꯧꯔꯍꯦ ꯂꯣꯏꯒ ꯇꯧꯔꯦꯍꯦ ꯅꯪꯈꯣꯏꯁꯨ
ꯉꯔꯥꯡ ꯑꯦꯛꯖꯥꯝꯗꯨꯣ ꯄꯥꯕꯒ ꯀꯣꯏꯁꯟ ꯂꯥꯛꯄꯗꯨꯒ ꯌꯥꯝ ꯌꯥꯝ ꯁꯤ ꯉꯄ ꯑꯗꯨ
ꯑꯣ ꯂꯕ꯭ꯔꯥ
ꯍꯥꯏꯔꯤꯗꯤ ꯀꯣꯏꯁꯟꯗꯣ ꯑꯩꯈꯣꯏ ꯑꯣꯖꯥ ꯇ ꯀꯣ ꯀꯣꯏꯁꯥꯟ ꯌꯥꯝ ꯀꯩꯅꯣ ꯇꯧꯕꯗꯣ ꯃꯦꯛ
ꯑꯣ
ꯑꯗꯨꯝ ꯌꯦꯡꯗꯕꯤꯗ ꯑꯗꯨꯝ ꯀꯩꯅꯣ ꯃꯥ ꯃꯊꯟꯛꯇ ꯑꯗꯨꯝ ꯁꯥꯒꯠꯄꯗꯣ ꯍꯁ
ꯍꯣꯏ ꯍꯣꯏ
ꯑꯗꯨꯃꯥꯏꯅ ꯇꯧꯔꯝꯕ ꯑꯗꯨꯗꯤ ꯦ ꯀ ꯃꯨ ꯆꯥꯗꯗꯤ ꯌ
ꯎꯝ ꯆꯥꯔꯣꯏꯗ ꯑꯔꯣꯏꯕꯒꯤꯗꯤ ꯆꯥꯒꯟꯗꯕꯅꯤꯅ ꯃꯈꯣꯏꯁꯨ ꯑꯃꯨꯛꯀ ꯆꯍꯤ ꯑꯃ ꯃꯥꯡꯍꯜꯂꯒ ꯑꯃꯨꯛꯀ ꯂꯥꯛꯍꯟꯕꯗꯣ ꯃꯁꯨ ꯅꯨꯡꯉꯥꯏꯇꯕꯅꯦ ꯑꯗꯨꯒꯤ ꯑꯔꯣꯏꯕꯒꯤꯗꯤ ꯄꯥꯛ ꯆꯥꯒꯟꯗꯕꯅꯤꯗ
ꯎꯝ ꯀꯩꯅꯣ ꯆꯥꯔꯅ ꯁꯤꯁꯇ ꯆꯥꯏꯅꯦ ꯑꯩꯅꯠꯇ ꯑꯃꯠꯇꯣ
ꯑꯃꯗꯣ ꯎꯝ ꯅꯨ ꯅꯨꯄꯥ ꯃꯜꯂꯒ ꯂꯩꯔꯤꯉꯩꯗ
ꯈꯪꯉꯦ ꯑꯩꯅ ꯉꯔꯥꯡꯗꯣ ꯃꯥꯅ ꯑꯦꯛꯖꯥꯝ ꯍꯥꯏ ꯑꯇ ꯂꯤꯔꯤꯛꯁ ꯄꯥꯗꯦ ꯍꯣꯏ ꯋꯥꯈꯜꯗꯣ ꯌꯥꯝ ꯀꯩꯅꯣ ꯇꯧ ꯏꯔꯥꯡ ꯇꯧꯃꯟꯕꯒꯤ ꯍꯣꯏ ꯍꯣꯏ ꯆꯨꯝꯃꯦ ꯌꯥꯏ
ꯑꯗꯨꯅꯦ ꯑꯗꯨ ꯅꯠꯇꯕꯤ ꯃꯥꯒꯤ ꯑꯇꯣꯞꯄ ꯃꯔꯝ ꯂꯩꯇꯦ
ꯎꯝ ꯃꯥꯗꯣ ꯁꯤꯛꯁ ꯁꯤꯛꯁꯇ ꯦꯛ ꯆꯥꯕꯒꯤ ꯑꯃꯨꯛ ꯀꯥꯕꯅꯦꯕ
ꯑ ꯑꯥ ꯑꯣ ꯑꯗꯨ ꯑꯃꯨꯛꯀ ꯂꯥꯛꯑꯗ ꯆꯍꯤ ꯃꯥꯡꯍꯟꯅꯤꯡꯗ꯭ꯔꯕꯒꯤꯀꯣ
ꯎꯝ
ꯑꯗꯨꯒꯗꯤ ꯃꯤ ꯃꯥꯗꯣ ꯑꯩꯅ ꯑꯩꯉꯣꯟꯗꯗꯤ ꯎꯝ ꯃ ꯃꯃꯥ ꯃꯄꯥꯅ ꯇꯝꯃꯣ ꯍꯥꯏꯌꯦ ꯅꯝꯐꯨꯗ ꯇꯝꯗꯕ ꯌꯥꯗꯦ ꯍꯌꯦ ꯍꯥꯏꯅ
ꯎ
ꯆꯊꯕ ꯑꯩꯅ ꯍꯥꯏꯕꯅꯦ ꯑꯩꯗꯤ ꯃꯥ ꯀꯩꯅꯣ ꯄꯥꯁ ꯇꯧꯔꯝꯒꯅꯤ ꯍꯥꯏꯅ ꯈꯟꯕꯒꯤ ꯃꯥꯗꯣ ꯑꯩꯅ ꯀꯣꯆꯤꯡ ꯇꯧꯕ ꯑꯗꯨꯗꯁꯨ ꯌꯥꯎꯒꯦ ꯍꯥꯏꯅ ꯈꯜꯂꯦ ꯍꯥꯏꯕꯅꯦꯕ
ꯑꯣ ꯃꯥꯗꯣ ꯍꯥꯏꯕꯗꯤ ꯍꯣꯏ ꯃꯃꯥ ꯏꯄꯥꯅꯁꯨ ꯇꯝꯃꯨ ꯍꯥꯏꯗꯤ ꯍꯥꯏꯕꯅꯦ ꯑꯗꯨ ꯑꯣꯏꯔꯁꯨ ꯃꯥ ꯃꯥ ꯇꯝꯅꯤꯡꯗꯦ ꯍꯥꯟꯅ ꯍꯥꯏꯕꯅꯦꯕ ꯑꯗꯨ ꯍꯣꯏ ꯍꯣꯏ ꯑꯗꯨꯝ ꯍꯥꯏꯕꯅꯦꯕ ꯃꯥꯅ ꯇꯥꯖ ꯍꯣꯏꯣꯏ ꯑꯗꯨꯝꯅꯤ
ꯑꯗꯨ ꯑꯩꯅ ꯀꯔꯤ ꯀꯔꯤ ꯍꯥꯏꯔꯒ ꯍꯣꯏ ꯑꯦꯛꯖꯥꯝꯒꯨꯝꯕ ꯊꯥꯔꯒ ꯀꯔꯤꯒ ꯌꯥꯝ ꯇꯧꯅꯤꯡꯉꯥꯏ ꯄꯨꯡ ꯃꯥ ꯃꯨꯛ ꯋꯥꯔꯤ ꯁꯥꯕꯤꯕꯅꯦꯕ ꯃꯥꯕꯨꯀꯣ ꯑꯗꯨꯒꯗꯤ ꯑ ꯐꯦꯜ ꯑꯣꯏꯕꯒꯤ ꯑꯣꯏꯔꯦ
ꯌꯥꯗꯤ ꯏꯪꯅꯧꯗ ꯇꯝꯃꯅꯤ ꯍꯥꯏ ꯂꯣꯏꯔꯗꯤ ꯈꯪꯗꯦ ꯆꯠꯀꯅꯤ ꯍꯥꯏ ꯏꯒꯅꯣꯔꯗꯣ ꯇꯝꯒꯅꯤ ꯍꯥꯏ ꯒ꯭ꯌꯥꯟ ꯇꯥꯗꯦ
ꯑꯣ ꯆꯠꯂꯁꯨ ꯇꯝꯂꯁꯨ ꯑꯩꯈꯣꯏꯒꯤ ꯀꯔꯤꯁꯨ ꯑꯗꯨꯗ ꯈꯨꯠ ꯂꯩꯇꯦ ꯃꯁꯥ ꯃꯁꯥꯒꯤ ꯀꯨꯁꯤꯅꯦ
ꯏꯇꯗꯦ ꯏꯗꯦ
ꯎꯝ ꯎ ꯆꯥ ꯆꯥꯅꯤ ꯑꯣꯖꯥ ꯃꯤꯁꯤꯡꯁꯦ ꯑꯦꯍ ꯑꯩꯗꯤ ꯂꯥꯏꯔꯤꯛ ꯄꯥꯕ ꯀꯔꯤꯅꯣꯗꯣ ꯑꯦꯁꯤ ꯂꯩꯕꯒꯤ ꯃꯔꯛꯇ ꯀꯣꯛ ꯆꯤꯦꯛꯂꯛꯄꯀꯣ ꯀꯨꯏꯅ ꯑꯦꯆꯦ ꯊꯥꯕꯒꯤ ꯑꯗꯨꯗꯒꯤ
ꯅꯪ ꯑꯣ
ꯃꯁꯥ ꯃꯁꯥꯒꯤ ꯄꯥꯔꯒ ꯄꯨꯔꯥ ꯃꯈꯣꯟ ꯊꯣꯛꯍꯟꯗꯦꯕ ꯑꯩꯈꯣꯏꯗꯨ
ꯑꯣ
ꯑꯗꯨ ꯑꯗꯨ ꯑꯩꯗꯤ ꯃꯍꯧꯁꯥꯅꯦ ꯄꯨꯛꯀꯤ ꯂꯩ ꯄꯨꯛꯀꯤ ꯂꯥꯏꯅꯥ ꯅꯨꯡꯁꯤꯠ ꯌꯥꯝ ꯀꯥꯒꯟꯕꯗꯣ ꯑꯗꯨꯒꯤ ꯂꯥꯏꯅꯥ ꯑꯗꯨ ꯂꯩꯕꯅꯤꯅ ꯎꯝ ꯏꯁꯤꯡ ꯈꯔ ꯊꯛꯗꯤ ꯃꯄꯣꯛ ꯇꯣꯡꯒꯦ ꯇꯧꯕꯗꯣ ꯑꯗꯨ ꯐꯥꯎꯁꯨ ꯑꯗꯨꯐꯥꯎꯁꯨ ꯇꯥꯕꯒꯤꯣ ꯏꯀꯥꯏꯕꯅꯦꯅꯦ ꯑꯗꯨꯒ ꯉꯔꯥꯡꯁꯨ ꯑꯩꯁꯦ ꯍꯦꯛ ꯐꯣꯝꯊꯥꯔꯒ ꯑꯩꯒꯤ ꯄꯦꯟꯗꯨ ꯂꯧꯊꯣꯛꯄ ꯃꯇꯝꯗ ꯄꯦꯟ ꯃꯈꯨꯝꯗꯣ ꯄꯥꯛ ꯇꯥꯈ꯭ꯔꯕ ꯑꯗꯨꯗꯩꯗꯤ ꯃꯤꯁꯤꯡꯁꯦ ꯈꯔ ꯎ ꯗꯤꯁꯇꯔꯕ ꯇꯧꯕꯒꯨꯝꯅ ꯈꯟꯈ꯭ꯔꯦꯕ ꯑꯗꯨꯗꯤ ꯑꯩꯁꯦ ꯈꯨꯟꯅꯤꯡꯉꯥꯏꯐꯥꯎ ꯀꯨꯝꯗ꯭ꯔꯦ
ꯎꯝ ꯑꯩꯁꯨ ꯉꯔꯥꯡ ꯑꯦꯛꯖꯥꯝꯗ ꯑꯗꯨꯃꯥꯏꯅ ꯇꯧꯕꯅꯦ
ꯎꯝ
ꯇꯔꯗꯒꯤ ꯑꯩꯣꯏ ꯑꯦꯛꯖꯥꯝ ꯔꯣꯝꯗꯨ ꯑ ꯌꯥꯝ ꯁꯥꯕꯗꯣ ꯎꯝ ꯀꯩꯅꯣ ꯑꯁꯤ ꯔꯨꯝ ꯅꯝꯕꯔ ꯇ꯭ꯋꯦꯟꯇꯤ ꯐ ꯇ꯭ꯋꯦꯟꯇꯤ ꯇ꯭ꯋꯦꯟꯇꯤ ꯐꯣꯔ ꯐꯣꯔ ꯇ꯭ꯋꯦꯟꯇꯤ ꯐꯥꯏꯚ ꯂꯩꯕꯗꯣ ꯅꯨꯡꯁꯥ ꯑꯗꯨꯒꯣꯝ ꯍꯣꯏ ꯍꯥꯏ ꯑꯗꯣ ꯑꯗꯨꯗ ꯐꯝꯕꯅꯦꯕ ꯅꯨꯡꯁꯥꯗ ꯑꯣ ꯌꯥꯝ ꯁꯥꯕꯗꯣ ꯐꯦꯟꯗꯨꯁꯨ ꯌꯥꯝ ꯋꯥꯡꯅ ꯊꯝꯕꯒꯦꯀꯣ ꯀꯩꯅꯣ ꯅꯨꯡꯁꯤꯠ ꯂꯥꯛꯇꯦꯕ ꯌꯥꯝ ꯁꯥꯕꯗꯨ ꯁꯤꯒꯦ ꯇꯧꯋꯦ ꯃꯤ ꯑꯃꯗꯤ ꯂ ꯑ ꯅꯥꯕꯒꯤ ꯉꯍꯥꯛ ꯃꯄꯥꯟꯗ ꯊꯣꯛꯑꯒ ꯍꯤꯗꯥꯛ ꯆꯥꯏꯔꯒ ꯑꯃꯨꯛ ꯂꯥꯛ
ꯑꯣ ꯅꯈꯣꯏ ꯌꯨꯅꯤꯐꯣꯔꯝꯗꯨ ꯆꯦꯛ ꯇꯧꯔꯤꯕ꯭ꯔꯣ
ꯑꯩꯁ ꯇꯥꯔꯦ ꯉꯔꯥꯡꯗ ꯅꯨꯄꯥ ꯑꯃꯗꯣ ꯖꯔꯁꯤ ꯍꯥꯞꯄꯅꯦꯕ ꯑꯗꯨꯒ ꯋꯥꯏꯠ ꯇꯤ ꯁꯔꯠ ꯀꯣꯂꯔ ꯍꯥꯞꯇꯕ ꯑ ꯖꯔꯁꯤ ꯂꯧꯊꯣꯛꯑꯁ ꯊꯥꯕꯒꯤꯁꯨ ꯁꯤꯂꯇꯣꯞꯄꯗ ꯑꯣꯖꯥꯅ ꯑꯦꯛ ꯍꯌꯦꯡꯗꯤ ꯀꯣꯂꯔ ꯍꯥ ꯍꯥꯞ ꯍꯥꯞꯄꯔꯛꯑꯣ ꯄ꯭ꯂꯦꯟ ꯍꯥꯞꯔꯛꯑꯣ ꯅꯠꯇ꯭ꯔꯗꯤ ꯃꯤꯅꯤꯠ ꯇꯔꯥ ꯂꯦꯞꯍꯟꯒꯅꯤ
ꯑꯁ ꯑꯩꯗꯤ ꯑꯗꯨꯒꯤ ꯊꯏꯅ ꯍꯥꯞꯇꯕꯅꯦ ꯑꯩ ꯌꯥꯝ ꯄꯥꯗꯕ ꯅꯨꯃꯤꯠꯁꯦ
ꯎꯝ
ꯄꯥꯗꯕꯅꯦꯁꯦ ꯏꯔꯤꯉꯥꯏꯗꯤ ꯂꯩꯔꯔꯣꯏꯅ ꯑꯗꯨꯒꯤ ꯎ ꯊꯣꯛꯑꯣꯏꯅ ꯌꯨꯅꯤꯐꯣꯔꯝ ꯅꯠꯇꯕ ꯍꯥꯞꯄꯅꯦ ꯑꯩꯗꯤ ꯃꯤꯅꯤꯠ ꯇꯔꯥ ꯍꯅꯤꯡꯉꯥꯏ ꯏꯗ꯭ꯔꯒ ꯂꯩꯅꯤꯉꯥꯏ ꯃꯇꯝ ꯃꯥꯡꯍꯟꯅꯤꯡꯉꯥꯏ
ꯑꯩꯈꯣꯏꯗꯤ ꯌꯥꯗꯦ ꯌꯥꯝ ꯑꯣꯚꯔ ꯆꯂꯦ ꯑꯩꯈꯣꯏ ꯑꯩꯈꯣꯏ ꯃꯇꯝꯁꯤꯗ ꯒ꯭ꯌꯥꯟ ꯇꯥꯗꯦ ꯈꯪꯗꯦ ꯅꯍꯥꯟꯁꯨ ꯂꯦꯟ ꯅꯠꯇꯕ ꯋꯥꯏꯠ ꯇꯔ ꯏꯃꯥꯟꯅꯕꯤꯒ ꯋꯥꯏꯠ ꯇꯤ ꯁꯥꯔꯠ ꯇꯤ ꯁꯥꯔꯠꯇꯤ ꯍꯥꯞꯄ ꯀꯣꯂꯔ ꯍꯥꯞꯄꯦꯕ ꯑꯗꯣ ꯃꯥꯒꯤꯗꯣ ꯄ꯭ꯔꯤꯟ ꯈꯔ ꯂꯩꯕꯒꯤ ꯐꯣꯝ ꯂꯧꯍꯟꯗꯦ
ꯐꯣꯝ ꯂꯧꯍꯟꯗꯕ ꯍꯦꯟꯖꯤꯟꯗ꯭ꯔꯣ ꯑꯗꯨꯗꯤ
ꯑꯗꯨꯅꯦ
ꯀꯥꯎꯒꯗꯧꯕꯅꯤꯅꯦ
ꯑ ꯑꯩ ꯈꯪꯗ꯭ꯔꯦ ꯈꯪꯗ꯭ꯔꯦ ꯑꯩꯈꯣꯏ ꯀꯣꯂꯦꯖꯁꯦ ꯁꯥꯏꯟꯁ ꯈꯣꯏꯗꯤ ꯑꯗꯨꯝ ꯌꯨꯅꯤꯐꯣꯔꯝ ꯍꯣꯏ ꯌꯨꯅꯤꯐꯣꯔꯝ ꯍꯥꯞꯄꯦ ꯑꯗꯨ ꯑꯣꯏꯔꯁꯨ ꯌꯥꯝ ꯀꯣꯂꯔꯒꯨꯝꯕ ꯑꯗꯨꯒꯨꯝꯕ ꯇꯧꯗꯦꯅꯀꯣ ꯑꯗꯨꯨꯝ ꯌꯦꯡꯕꯗ ꯑꯦꯛꯖꯥꯝ ꯃꯇꯝꯗ ꯑꯗꯨꯒ ꯉꯔꯥꯡꯗꯣ ꯂꯥꯁ ꯂꯥꯁ ꯃꯤꯅꯤꯠꯇꯀꯣ ꯃꯤꯅꯤꯠ ꯃꯉꯥ ꯃꯤꯅꯤꯠ ꯃꯉꯥ ꯂꯩ ꯑꯗꯨ ꯃꯇꯝꯗ ꯅꯨꯄꯥ ꯑꯃꯗ ꯑꯩꯈ ꯑꯩꯈꯣꯏ ꯑꯩ ꯃꯅꯤꯡꯗ ꯐꯝꯕ ꯃꯥꯒꯤ ꯁꯨꯗ ꯀꯩꯅꯣ ꯄꯦꯄꯔ ꯍꯥꯞ ꯑ ꯍꯣꯏ ꯅꯦ ꯂꯥꯁ ꯃꯤꯅꯤꯠ ꯎꯝ ꯑꯗꯨꯨꯅꯦ ꯃꯥꯅ ꯁꯥ ꯌꯦꯡꯗꯦ ꯑꯣꯖꯥ ꯌꯦꯡꯗꯦ ꯌꯦꯡꯗꯦ ꯐꯣꯇꯣ ꯀꯥꯞꯄꯒ ꯃꯥ ꯍ
ꯂꯥꯛꯗꯦ ꯍꯥꯏ
ꯃꯗꯣ ꯋꯥꯁꯔꯨꯝ ꯋꯥꯁꯔꯨꯝ ꯃꯤꯅꯤꯠ ꯇꯔꯥꯒꯨꯝꯕ ꯆꯠꯈꯤꯕꯅꯦꯕ ꯇꯔꯥ ꯍꯦꯜꯂꯦ ꯑꯗꯨꯅꯦ ꯑꯗꯨꯒ ꯂꯥꯛꯑꯒ ꯑꯣꯖꯥꯗꯨꯁꯨ ꯃꯅꯥꯛꯇ ꯂꯦꯞꯄꯒ ꯂꯩꯕꯅꯦꯕ ꯑꯗꯨ ꯀꯤꯕ ꯐꯥꯎ ꯂꯩꯇꯦꯅꯦ ꯃꯥꯗꯣ ꯑꯗꯨꯝ ꯃꯥꯒꯤ ꯈꯣꯡꯎꯞꯇꯒꯤꯀꯣ ꯑꯗꯨꯝ ꯌꯦꯡꯉ ꯂꯩꯔꯤꯕ ꯑꯣꯖꯥꯁꯨ ꯆꯤꯡꯅꯔꯒ ꯌꯦꯡꯕꯅꯦꯕ
ꯎꯝ ꯂꯣꯏ ꯔꯦꯗꯥ
ꯁꯔ
ꯑꯗꯨꯅꯦꯕ ꯑꯗꯨꯁꯨ ꯆꯥꯛ ꯆꯥꯛ ꯆꯥꯛꯂꯝꯒꯅꯤꯍꯦ
ꯑꯗꯨ ꯌꯦꯡꯗ꯭ꯔꯁꯨ ꯌꯥꯔꯦꯕ ꯑꯣꯖꯥ ꯂꯩꯕꯅꯦꯕ ꯑꯃ ꯃꯅꯤꯡꯗ ꯂꯩꯕꯅꯦ ꯑꯣꯖꯥꯗꯨꯁꯨ ꯂꯦꯞꯄꯒ ꯂꯩꯕꯅꯦ
ꯑꯁ ꯀꯌꯥꯃꯨꯛ ꯍꯩꯗꯇꯔꯥꯕꯔꯣ ꯃꯥꯁꯦ
ꯑꯗꯨ ꯀꯣꯂꯦꯖꯀꯤꯗꯤ ꯑꯁꯨꯃꯥꯏꯅ ꯐꯥꯕꯒꯨꯝꯗ ꯌꯥꯝ ꯄꯥꯛ ꯎꯗꯦꯅꯁꯥ ꯁꯥ ꯏꯔ ꯏꯕꯅꯤꯅ
ꯍ ꯑꯦꯝ ꯑꯦꯁꯨ ꯑꯃ ꯐꯥꯕꯅꯦ ꯉꯔꯥꯡꯗ
ꯑ ꯑꯥꯃꯦꯁꯨ ꯑꯃꯦꯁꯨ ꯑꯦꯛꯖꯝ ꯀꯣ
ꯍꯣꯏ ꯃꯅꯩꯌꯦ ꯈꯪꯗꯦ ꯈꯪꯗꯦ